ꯑꯣ
ꯍꯜꯂꯣ ꯅꯪ ꯐꯣꯟ ꯇꯧꯔꯛ ꯑꯝꯕ꯭ꯔꯣ
ꯑ ꯇꯧꯔꯛ ꯑꯝꯃꯦ ꯏꯆꯦ ꯑꯩꯖꯦ ꯎꯝ ꯏꯆꯦꯗꯅꯦ ꯀꯩꯅꯣꯝꯇ ꯁꯨꯝ ꯇꯥꯟꯅꯒꯦꯅ ꯇꯧꯕꯅꯦ ꯇꯧꯔꯤꯁꯦ
ꯀꯩ ꯂꯩꯔꯒꯦ
ꯏꯆꯦ ꯍꯣꯏꯒꯤ ꯃꯃꯥꯡ ꯆꯍꯤꯗ ꯀꯩꯅꯣ ꯇꯧꯕꯗꯣ ꯎꯝ ꯇꯨ ꯌꯥꯏꯉꯪ ꯌꯥꯏꯉꯪ ꯊꯥꯕꯗꯣ
ꯎꯝ
ꯑꯗꯣ ꯍꯟꯗꯛ ꯃꯔꯨ ꯃꯥꯒꯤ ꯃꯅꯥꯎꯗꯣ ꯊꯥꯅꯕꯗꯣ ꯈꯔ ꯑꯩ ꯂꯧꯕ ꯌꯥꯒꯗ꯭ꯔꯣꯅ ꯍꯪꯒꯦ ꯇꯧꯕꯅꯦ ꯑꯩꯖꯦ ꯍꯟꯗꯛꯁꯦ ꯑꯩꯈꯣꯏꯒꯤ ꯌꯨꯝꯗꯖꯨ ꯑꯗꯨꯝ ꯃꯆꯨꯖꯦ ꯂꯩꯔꯦꯕ ꯂꯩꯕ ꯃꯆꯨꯗꯨꯁꯨ ꯍꯥꯎꯇꯕ ꯍꯥꯏꯇꯥꯔꯦ ꯑꯩꯈꯣꯏꯒꯤ ꯃꯣꯏꯅ ꯀꯩ ꯀꯩ ꯌꯥꯟꯖꯟꯕ ꯈꯣꯠꯄ ꯇꯧꯕꯁꯤꯡꯗꯨꯅ
ꯎꯝ
ꯍꯣꯏ ꯑꯗꯨ ꯃꯆꯨ ꯑꯗꯨꯒꯤ ꯑꯩꯖꯦ ꯌꯥꯝ ꯍꯥꯎ ꯇ꯭ꯔꯕ ꯍꯥꯏꯇꯥꯔꯦ ꯏꯟꯖꯥꯡ ꯊꯣꯡꯕꯖꯤꯗ ꯃꯍꯥꯎꯖꯦ ꯑꯝꯇ ꯊꯣꯛꯇ꯭ꯔꯦꯕ
ꯎꯝ
ꯑꯗꯨꯅ ꯑꯩꯖꯦ ꯍꯟꯗꯛꯇꯤ ꯌꯨꯝꯒꯤ ꯆꯥꯅꯕꯖꯨ ꯑꯗꯨꯒ ꯑꯣꯏꯅꯕ ꯑꯗꯨꯒ ꯌꯣꯟꯅꯕꯖꯤ ꯑꯐꯕ ꯍꯥꯏꯗꯤ ꯀꯩꯀꯥ ꯄꯣꯠꯌꯥꯟ ꯌꯥꯎꯗꯕ ꯄꯣꯠꯌꯥꯟ ꯍꯥꯏꯗꯤ ꯃꯣꯏ ꯃꯆꯨ ꯐꯖꯅꯕꯅꯤ ꯀꯥꯏꯅ ꯀꯩ ꯀꯩꯅꯣ ꯈꯔ ꯌꯥꯖꯟꯕ ꯂꯩꯗꯅ ꯏꯆꯦ
ꯍꯣꯏ
ꯑꯗꯨꯅ ꯏꯟꯖꯥꯡ ꯃꯍꯥꯎꯁꯨ ꯌꯥꯝ ꯃꯥꯡꯍꯜꯂꯦꯕ
ꯎꯝ
ꯑꯗꯨꯅ ꯑꯩꯁꯦ ꯏꯟꯖꯥꯡ ꯃꯍꯥꯎꯗꯣ ꯊꯣꯛꯇ꯭ꯔꯕꯅꯤꯅ ꯆꯥꯛ ꯏꯟꯁꯥꯡꯗꯣ ꯍꯥꯎꯇ꯭ꯔꯦ ꯑꯗꯨꯅ ꯑꯩ ꯈꯔ ꯊꯥꯒꯦꯅ ꯇꯧꯕ ꯑꯗꯨ ꯏꯆꯦ ꯍꯣꯏꯗ ꯃꯔꯨ ꯂꯩꯒꯗ꯭ꯔꯣ
ꯃꯔꯨꯖꯦ ꯅꯪ ꯀꯦꯖꯤ ꯀꯌꯥꯃꯨꯛ ꯂꯧꯒꯗꯣꯏꯅꯣ ꯀꯦꯖꯤ ꯑꯩꯉꯣꯟꯗꯗꯤ ꯇꯔꯥꯃꯨꯛꯇꯒꯤ ꯍꯦꯟꯅ ꯂꯩꯇ꯭ꯔꯦ
ꯀꯤꯖꯤꯁꯦ ꯑꯩ ꯈꯔ ꯌꯥꯝ ꯄꯥꯝꯃꯦ ꯑꯗꯣ ꯏꯆꯦꯍꯣꯏ ꯊꯪꯅꯕꯁꯤꯡꯗꯨꯁꯨ ꯍꯪꯅꯔꯒ ꯌꯥꯔꯣꯏ ꯗ꯭ꯔꯣ ꯑꯩꯒꯤꯁꯦ ꯀꯩꯅꯣꯝꯃ ꯊꯥꯒꯦ ꯇꯧꯕꯅꯦ ꯂꯧ ꯁꯪꯉꯝ ꯑꯃꯒꯤ ꯃꯌꯥ ꯊꯥꯒꯦ ꯇꯧꯕꯅꯦ ꯃꯆꯨꯁꯦ ꯄꯨꯊꯣꯛꯀꯦ ꯇꯧꯕ ꯍꯟꯗꯛꯁꯦ
ꯑꯣ ꯑꯗꯨꯗꯤ ꯑꯩꯈꯣꯏ ꯊꯪꯅꯕꯒꯤꯗꯅꯦ ꯍꯪꯉꯛꯑꯒꯅꯦ
ꯎꯝ
ꯍꯥꯏꯔꯒꯦ ꯃꯣꯏꯗꯤ ꯐꯅꯌꯥꯝꯗꯤ ꯇꯧꯅꯈꯤꯕꯅꯦ ꯑꯗꯨ ꯂꯩꯔꯤꯕ꯭ꯔꯥ ꯂꯩꯇꯕ꯭ꯔꯥ ꯍꯪꯉꯛꯀꯦ ꯑꯩꯗꯤ ꯀꯦꯖꯤ ꯇꯔꯥꯗꯤ ꯂꯩꯔꯤ
ꯑꯗꯣ ꯃꯔꯨꯗꯨꯕꯨ ꯐꯖꯕ꯭ꯔꯣ ꯏꯆꯦꯒꯤꯗꯨꯕꯣ
ꯃꯔꯨ ꯃꯅꯥꯎ ꯌꯥꯝ ꯐꯖꯩꯌꯦ
ꯑꯗꯣ ꯏꯆꯦ ꯃꯆꯨ ꯌꯥꯏꯉꯪ ꯊꯥꯕꯁꯦ ꯀꯔꯝꯕ ꯃꯇꯝꯗ ꯊꯥꯔꯒ ꯀꯔꯝꯕ ꯃꯇꯝꯗ ꯂꯣꯛ ꯀꯦ ꯑꯗꯨꯒ ꯃꯣꯏꯒꯤ ꯃꯆꯨ ꯂꯣꯛꯑꯕ ꯃꯇꯨꯡꯗ ꯁꯦꯝ ꯁꯥꯕꯕꯁꯤꯅ ꯀꯃꯥꯏ ꯀꯃꯥꯏ ꯇꯧꯒꯦ ꯏꯆꯦꯗꯤ ꯃꯃꯥꯡ ꯆꯍꯤꯗꯨ ꯊꯥꯕꯅꯤꯅ ꯈꯔ ꯑꯩꯉꯣꯟꯗ ꯍꯥꯏꯔꯛꯀꯦꯔꯣ
ꯑꯩꯈꯣꯏꯒꯤ
ꯃꯥꯏ ꯇꯥꯟꯕꯁꯦꯕ ꯄꯣꯏꯅꯨ ꯋꯥꯛꯆꯤꯡ ꯐꯥꯏꯔꯦꯜ ꯂꯝꯇꯥ ꯁ꯭ꯋꯥꯏꯗ ꯇꯥꯜꯂꯦꯕꯀꯣ
ꯊꯥꯕꯅ ꯀꯔꯝꯀꯥꯟꯗ ꯊꯥꯕ
ꯊꯥꯕꯗꯤ ꯍꯧꯖꯤꯛ ꯑꯗꯨꯝ ꯊꯥꯕ ꯌꯥꯔꯦ
ꯃꯣꯏꯁꯦ ꯊꯥ ꯀꯌꯥꯗꯤ ꯆꯪꯒꯦ
ꯑꯗꯨꯝ ꯊꯥꯒꯤꯕ ꯆꯍꯤ ꯑꯃꯗ ꯑꯗꯨꯝ ꯇꯥꯟꯕꯅꯦꯕꯀꯣ ꯃꯥꯗꯤ ꯊꯥꯔꯒ ꯑꯗꯣ ꯍꯧꯖꯤꯛ ꯇꯥꯟꯕꯗꯨꯗꯤ ꯊꯥꯕꯗꯨꯅꯅꯦ ꯍꯌꯦꯡ ꯃꯥꯔꯁ ꯑꯦꯄꯤꯜ ꯑꯗꯨꯥꯏꯗꯒ ꯇꯥꯟꯕ ꯑꯗꯨꯝ ꯌꯥꯔꯦ
ꯑꯗꯣ ꯑꯩꯈꯣꯏꯒꯤ ꯀꯦꯖꯤ ꯑ ꯑꯗꯨꯃꯥꯏꯅ ꯂꯧ ꯁꯪꯉꯝ ꯑꯃꯃꯨꯛ ꯊꯥꯕꯗꯗꯤ ꯏꯆꯦ ꯍꯣꯏꯒꯤꯗꯣ ꯀꯌꯥꯝ ꯊꯥꯒꯤꯕꯅꯣ ꯍꯟꯗꯛꯀꯤꯗꯨꯕꯣ
ꯑꯩꯒꯤꯗꯤ ꯌꯥꯝꯗꯤ ꯊꯥꯗ꯭ꯔꯦꯕꯀꯣ ꯐꯩꯗꯣꯝ ꯐꯩꯗꯣꯝ ꯅꯤꯄꯥꯜꯑꯃꯨꯛꯇꯤ ꯊꯥ ꯃꯥꯜꯂꯦ
ꯑꯗꯣ ꯀꯌꯥꯝ ꯌꯥꯝꯅ ꯂꯣꯛꯀꯦ ꯑꯗꯨꯒ ꯃꯆꯨ ꯑꯣꯏꯅ ꯇꯛꯑꯒ ꯌꯣꯟꯒꯤꯕ꯭ꯔꯣ
ꯃꯆꯨ ꯈꯔ ꯑꯃ ꯇꯛꯑꯦꯕꯀꯣ ꯑꯗꯨꯒ ꯈꯔꯝꯅ ꯃꯔꯨꯒꯤ ꯊꯝꯃꯒ ꯃꯔꯨꯗꯁꯨ ꯂꯨ ꯌꯣꯜꯂꯦ
ꯑꯗꯣ ꯃꯔꯨ ꯑꯗꯣ ꯃꯆꯨ ꯑꯇꯛꯄꯗꯣ ꯏꯆꯦ ꯑꯣꯏꯅ ꯀꯤꯖꯤꯗ ꯀꯌꯥ ꯀꯌꯥ ꯌꯣꯟꯒꯤꯒꯦ
ꯂꯨꯄꯥ ꯆꯅꯤ ꯆꯅꯤꯗ ꯊꯥꯌꯦ
ꯀꯦꯖꯤꯗ ꯑꯗꯣ ꯂꯧꯕꯤꯕ ꯂꯧ ꯑ ꯕꯖꯥꯔꯒꯤ ꯃꯤꯅ ꯕꯖꯥꯔꯗ ꯄꯣꯠ ꯌꯣ ꯂꯂꯣꯟꯕꯤꯁꯤꯡꯅ ꯂꯧꯕ꯭ꯔꯥ ꯅꯠꯇꯔꯒ ꯌꯨꯝꯂꯛꯇ ꯂꯧꯅꯒꯤꯕ꯭ꯔꯣ
ꯂꯂꯣꯟꯕꯤꯅ ꯃꯣꯏꯅ ꯄꯨꯟꯅ ꯂꯧꯒꯤꯕꯅꯦ
ꯑꯗꯨꯅꯅꯤꯅꯦ ꯃꯣꯏꯅ ꯑꯃꯨꯛ ꯁꯦꯟꯗꯣꯡ ꯐꯪꯅꯕꯅꯤꯅ ꯀꯔꯤ ꯀꯔꯤ ꯌꯥꯟꯁꯤꯜꯂꯒ ꯕꯖꯥꯔꯗ ꯌꯣꯜꯂꯛꯄꯖꯦ ꯍꯥꯏꯗꯤ ꯍꯣꯏ ꯑꯥꯥ ꯄꯣꯠꯌꯥꯟ ꯌꯥꯎꯋꯦꯕ ꯆꯥꯕ ꯌꯥꯗꯦꯕ
ꯃꯣꯏꯗꯤ ꯃꯥꯏꯔꯦꯟꯒꯨꯝꯕ ꯀꯔꯤꯒꯨꯝꯕ ꯃꯀꯨꯗꯨ ꯇꯛꯈꯥꯏꯕ ꯍꯥꯞꯄꯅꯦ
ꯈꯪꯗꯦ ꯑꯗꯨꯅꯔ ꯀꯩꯅꯣ ꯃꯍꯥꯎꯁꯦ ꯏꯌꯥ ꯌꯥꯗꯦꯕ ꯑꯗꯨ ꯏꯁꯦ ꯊꯥꯕꯒꯤ ꯅꯤꯌꯣꯝꯁꯤꯅ ꯀꯃꯥꯏ ꯀꯃꯥꯏꯅ ꯇꯧꯒꯦ ꯀꯌꯥꯝ ꯂꯨꯅ ꯍꯟ ꯍꯨꯠ ꯇꯧꯔꯤꯕ ꯑꯗꯒꯤ ꯑ ꯃꯥꯒꯤ ꯃꯅꯥꯎ ꯀꯌꯥ ꯀꯌꯥ ꯀꯥꯡꯒꯨꯜꯂꯣꯝꯗ ꯍꯥꯞꯇꯣꯔꯤꯕꯅꯣ
ꯀꯥꯡꯒꯨꯜ ꯑꯃꯗ ꯅꯥꯛ ꯅꯥꯛꯇ ꯈꯣꯏꯒꯤ ꯌꯥꯏꯉꯪ ꯃꯔꯨꯗꯣ ꯃꯥꯏ ꯃꯅꯥꯎꯗꯣ ꯅꯥꯛ ꯅꯥꯛ ꯇꯨꯗ ꯌꯨꯡꯉ ꯌꯨꯡꯉꯒ ꯇꯥꯡꯒꯨꯜ ꯑꯃꯗ ꯑꯅꯤ ꯑꯅꯤ ꯁꯥꯏ
ꯇꯥꯒꯨꯜ ꯑꯃꯗ ꯑꯅꯤ ꯑꯅꯤ ꯑꯗꯨꯒ ꯃꯥꯒꯤ ꯂꯥꯞꯄꯒꯤ ꯆꯥꯡꯁꯤꯅ ꯀꯃꯥꯏꯅ ꯇꯧꯕ
ꯑꯈꯨꯢ ꯂꯥꯞꯄ ꯍꯥꯏꯁꯦ ꯈꯣꯏꯒꯤ
ꯃꯥꯒꯤ ꯑ ꯂꯥꯞꯅꯕꯒꯤ ꯆꯥꯡꯁꯦ ꯑꯃꯒ ꯑꯃꯒ
ꯅꯠꯇꯁꯨ ꯌꯥꯅꯤ ꯀꯥꯟꯅ ꯈꯔ ꯈꯔ ꯀ ꯀꯥꯟꯅꯍꯜꯂꯣ
ꯎꯝ ꯑꯗꯣ ꯌꯥꯝꯅ ꯅꯛꯅꯔ ꯗꯤ ꯃꯔꯨ ꯇꯥꯕ ꯉꯝꯕ ꯉꯝꯗꯕ ꯀꯥꯏꯗꯨ ꯂꯩꯕ꯭ꯔꯣ
ꯅꯛꯅꯔꯒꯅ ꯈꯣꯏꯒꯤ ꯃꯔꯨ ꯆꯥꯎꯕ ꯋꯥꯠꯂꯤꯗꯅ ꯃꯥꯏ ꯃꯅꯥꯎꯗꯣ
ꯑꯥ
ꯑꯗꯨꯅ ꯌꯥꯝꯅ ꯀꯨꯡꯕꯁꯨ ꯅꯠꯇꯕ ꯂꯟꯕꯁꯨ ꯅꯠꯇꯕꯗ ꯆꯥꯡ ꯑꯝꯗ ꯑꯗꯨꯝ ꯂꯩꯕꯅꯦꯕ
ꯑꯥ
ꯈꯣꯏ ꯁꯤꯡ ꯊꯥꯕ ꯑꯗꯨꯃꯥꯏꯅ ꯐꯩꯗꯣꯝ ꯅꯥꯏꯅ ꯀꯥꯡꯒꯨꯜ ꯐꯩꯗꯣꯝ ꯑꯝꯗ ꯀꯥꯡꯒꯨꯜ ꯑꯍꯨꯝ ꯑꯍꯨꯝ ꯍꯜꯂꯒꯀꯣ
ꯎꯝ
ꯊꯥꯕꯅꯦꯕ
ꯅꯣ ꯑꯣ
ꯁꯥꯡꯅ ꯆꯨꯔꯤꯒ ꯆꯤꯡ ꯈꯠꯂꯒ
ꯎꯝ ꯑꯗꯣ ꯏꯆꯦꯒꯤꯗꯨꯗꯤ ꯑ ꯃꯤꯒ ꯅꯦꯛꯈꯤꯕ꯭ꯔꯣ ꯂꯩꯕꯥꯛꯇꯣ ꯍꯥꯏꯗꯤ ꯂꯩꯕꯥꯛꯁꯦ ꯀꯌꯥꯝ ꯌꯥꯝꯅ ꯀꯩꯅꯣ ꯇꯧꯒꯤꯒꯦ ꯑꯥ ꯃꯣꯜꯍꯟꯕ ꯃꯣꯜꯍꯟꯗꯕꯒ ꯂꯩꯕ꯭ꯔꯣ ꯍꯥꯏꯗꯤ ꯍꯣꯝꯍꯟꯕ ꯍꯥꯏꯇꯥꯔꯦꯅꯦ ꯂꯩꯕꯥꯛꯁꯦ
ꯂꯩꯕꯥꯛꯇꯣ ꯇꯧꯔꯒꯀꯣ ꯁꯟ ꯁꯤ ꯀꯩꯅꯣꯒꯨꯝꯕ ꯁꯟꯊꯤꯒꯨꯝꯕ ꯎꯠꯀꯨꯝꯕ ꯋꯥꯏꯒꯨꯝꯕ ꯍꯥꯞꯄꯤꯌꯦꯕ ꯃꯔꯨ ꯌꯥꯝ ꯇꯥꯅꯕ ꯃꯅꯥ ꯍꯣꯝꯅꯕꯅ
ꯑꯣ ꯁꯟꯊꯤꯗꯤ ꯀꯗꯥꯏꯋꯥꯏꯗ ꯂꯧꯕꯤꯒꯦ
ꯃꯣꯏ ꯁꯟ ꯂꯣꯏꯕꯁꯤꯡꯗ ꯈꯣꯏ ꯃꯣꯏꯒꯤ ꯁꯟ ꯍꯥꯕꯨꯡ ꯑꯅ ꯂꯩꯕ ꯃꯊꯤ ꯍꯩꯗꯣꯛꯄ ꯑꯃ ꯑꯗꯨꯗꯒꯤ ꯒꯤ ꯄꯨꯟꯅ ꯒꯥꯔꯤ ꯃꯄꯣꯠ ꯑꯃ ꯂꯧꯒꯦ ꯈꯣꯠꯀꯦ ꯉꯥꯡꯅꯔ ꯂꯧꯋꯦ
ꯗꯣꯑꯣ ꯑꯗꯣ ꯃꯣꯏ ꯑꯥ ꯄꯩꯁꯥꯗꯤ ꯀꯌꯥ ꯂꯧꯒꯦ ꯁꯨꯃꯥꯏꯅ ꯁꯟꯒꯤ ꯁꯨꯃꯥꯏꯅ ꯒꯥꯔꯤ ꯑꯃ ꯂꯧꯕ ꯈꯣꯠꯄ ꯁꯟꯊꯤ ꯗꯨꯃꯥꯏꯅ ꯒꯥꯔꯤ ꯑꯃ ꯂꯧꯕ ꯈꯣꯠꯄ ꯇꯧꯕꯁꯤꯗ
ꯃꯣꯏ ꯐꯣꯔ ꯖꯤꯔꯣ ꯁꯚꯦꯟ ꯑꯃ ꯂꯧꯕꯗꯅꯦ
ꯎꯝ
ꯄꯥ ꯂꯤꯁꯤꯡ ꯃꯔꯤ ꯄꯤꯔꯛꯎ ꯃꯔꯤ ꯆꯉꯥ ꯄꯤꯔꯛꯎꯒ ꯍꯥꯏꯌꯦꯕ ꯃꯣꯏꯗꯤ
ꯑꯧ ꯑꯣ ꯑꯣ ꯑꯗꯨ ꯁꯟꯊꯤꯗꯤ ꯑꯗꯨꯝ ꯋꯥꯠꯇꯅ ꯐꯪꯕ꯭ꯔꯣꯕ ꯃꯣꯏꯒꯤꯖꯦ
ꯎꯝ ꯂꯧꯒꯦ ꯈꯣꯠꯀꯦꯅ ꯉꯥꯡꯅ ꯇꯥꯔꯦ ꯁꯤꯡ ꯇꯥꯔꯦꯕ
ꯎꯝ
ꯑꯗꯣ ꯑꯗꯨꯗꯩꯗ ꯃꯣꯏ ꯃꯤ ꯇꯧꯔ ꯍꯥꯞꯐꯜꯂꯛꯑꯒ ꯒꯥꯔꯤꯗ ꯆꯤꯡꯉꯒ ꯑꯈꯣꯏꯒꯤ ꯒꯥꯔꯤꯗꯒꯤ ꯑꯃꯨꯛ ꯍꯩꯗꯕꯤ ꯍꯥꯏꯇꯥꯔꯦ
ꯑꯗꯣ ꯑꯗꯨꯒꯤꯗꯣ ꯍꯥꯏꯗꯤ ꯁꯟꯊꯤꯗꯣ ꯑ ꯑꯆꯣꯠꯄꯅꯤꯗꯅ ꯄꯣꯔꯛꯇꯣꯏꯗꯣ
ꯎꯝ ꯑꯆꯣꯠꯄ ꯑꯔꯤꯕ ꯗꯣ ꯌꯥꯎꯔꯦ
ꯗꯥꯏꯔꯦꯛ ꯗꯨꯝ ꯍꯩꯗꯕꯗꯨꯕꯨ ꯌꯥꯒꯗ꯭ꯔꯣ ꯍꯥꯏꯗꯤ ꯍꯥꯟꯅ ꯑꯃꯨꯛ ꯀꯣꯍꯟꯕꯒ ꯇꯛ ꯀꯪꯍꯟꯕ ꯀꯥꯏꯅꯒ ꯇꯧꯕ꯭ꯔꯣ
ꯇꯣꯏ ꯇꯣꯏ ꯃꯥꯗꯤ ꯀꯣꯠꯂ ꯀꯣꯠꯂ ꯍꯥꯞꯄꯛꯇꯨꯏꯅꯤꯅ ꯆꯕꯥꯛ ꯆꯕꯥꯛꯅꯦꯕꯀꯣ
ꯎꯝ
ꯎꯝ ꯍꯩꯗꯥ ꯀꯥꯟꯗ ꯑꯗꯨꯝ ꯄꯩꯔꯒ ꯕꯦꯔꯦꯕꯦ ꯄꯦꯠꯄꯗꯣ ꯑꯗꯨꯝ ꯍꯩꯗꯥ ꯌꯥꯕꯅꯤꯗ ꯑꯗꯨꯒ ꯑꯩꯈꯣꯏ ꯍꯤꯡꯒꯣꯟꯗ ꯈꯔ ꯈꯔ ꯕꯦꯔꯆꯥꯟ ꯀꯣꯠꯂ ꯀꯣꯠꯂꯒ ꯍꯥꯞꯇꯨꯏꯅꯦꯕ ꯃꯆꯤ ꯑꯃꯗ ꯊꯝꯃꯒ ꯀꯨꯝꯖꯜꯂꯒ
ꯑꯗꯣ ꯑꯩꯅ ꯍꯥꯏꯗꯤ ꯆꯣꯠꯄꯗꯣ ꯍꯥꯏꯗꯤ ꯂꯩꯕꯥꯛ ꯅꯨꯡ ꯇꯧꯕ ꯈꯣꯠꯄꯗ ꯑꯗꯨꯝ ꯅꯨꯡꯉꯥꯏꯒꯗ꯭ꯔꯥ ꯅꯠ ꯇ꯭ꯔꯒ ꯇꯣꯉꯥꯟꯅ ꯑꯃꯨꯛ ꯀꯪꯍꯜꯂꯒ ꯀꯪꯍꯜꯂ ꯃꯇꯨꯡꯗ ꯆꯥꯏꯔꯤꯔ ꯁꯤꯅꯤꯗ ꯑꯩꯅ ꯈꯪꯖꯅꯤꯡꯉꯤꯖꯤꯅ
ꯀꯪꯍꯜꯂꯒꯖꯨ ꯆꯥꯏꯌꯦ ꯑꯗꯨꯒ ꯆꯣꯠꯂꯤꯉꯩꯗꯖꯨ ꯑꯗꯨꯝ ꯍꯥꯞꯄꯤꯔꯦꯗꯅ
ꯃꯥꯥꯏ ꯎꯠꯇꯨꯒ ꯇꯣꯠꯂꯒ ꯐꯖꯅ ꯍꯥꯞꯄꯤꯕ
ꯑꯣ ꯑꯣ
ꯑꯗꯨ ꯁꯦꯟꯕꯥꯡ ꯀꯥꯊꯨꯝꯒꯨꯝꯕ ꯀꯔꯤꯒꯨꯝꯕꯗꯤ ꯌꯥꯝ ꯀꯟꯕꯅꯤ ꯁꯟꯊꯤ ꯍꯥꯞꯄꯖꯦ
ꯑꯣ ꯍꯧꯖꯤꯛꯀꯤ ꯅꯥꯄꯤꯖꯦ ꯌꯥꯝ ꯃꯔꯥꯡ ꯀꯥꯏꯅ ꯍꯧꯒꯠꯂꯛꯑꯦꯕ
ꯎꯝ
ꯑꯗꯨꯗꯤ ꯅꯥꯄꯤ ꯃꯟꯊꯣꯛꯅꯕ ꯑꯃꯨꯛ ꯃꯊꯧ ꯇꯥꯒꯗ꯭ꯔꯣ ꯃꯤ ꯅꯦꯛꯅꯔꯒ
ꯎꯝ ꯁꯟꯊꯤꯗꯣ ꯌꯥꯎꯗ꯭ꯔꯒꯖꯨ ꯍꯌꯦꯡ ꯊꯥꯕꯗꯣ
ꯎꯝ
ꯈꯔ ꯂꯩꯔꯒꯅꯦ ꯅꯣꯡ ꯀꯔꯤ ꯀꯔꯥ ꯈꯔ ꯈꯔ ꯊꯤꯠꯂꯤ ꯊꯤꯠꯂꯤ ꯇꯧꯕꯗꯅꯦ ꯅꯥꯄꯤꯅꯕꯨ ꯂꯣꯏꯕꯅꯦꯕ
ꯑꯁ ꯑꯗꯨꯗꯤ ꯀꯃꯥꯏꯅ ꯇꯧꯅꯤ ꯑꯗꯨ ꯁꯟꯊꯤꯖꯦ ꯍꯥꯞꯇꯕꯗꯤ ꯌꯥꯔꯣꯏꯕꯀꯣ ꯂꯩꯕꯥꯛ ꯂꯩꯩ ꯍꯧ ꯀꯥꯔꯣꯏꯕ
ꯎꯝ ꯍꯌꯦꯡ ꯈꯔ ꯃꯟꯊꯣꯛꯄꯤꯌꯣ ꯃꯤ ꯅꯦꯛꯑꯒ
ꯑꯧꯋꯣ ꯑꯗꯣ ꯏꯆꯦ ꯃꯆꯨ ꯇꯥꯛꯐꯝꯖꯤꯗꯤ ꯀꯗꯥꯏꯗ ꯑꯣꯏꯅ ꯇꯛꯀꯦ ꯏꯆꯦ ꯍꯣꯏꯒꯤꯗꯤ
ꯑꯩꯈꯣꯏꯒꯤꯗꯤ ꯀꯛꯆꯤꯡꯗꯁꯨ ꯇꯛꯑꯦ ꯑꯗꯨꯒ ꯇꯦꯛꯆꯝꯗꯖꯨ ꯇꯛꯑꯦ
ꯃꯣꯏꯒꯤ ꯃꯆꯨ ꯇꯛꯅꯕ ꯃꯦꯆꯤꯟꯖꯦ ꯇꯣꯉꯥꯟꯅ ꯂꯩꯕ꯭ꯔꯣ ꯑꯩꯗꯤ ꯑꯩꯈꯣꯏ ꯐꯧ ꯇꯛꯄꯗꯨꯒ ꯃꯥꯟꯅꯗꯕ꯭ꯔꯥꯕ
ꯃꯥꯟꯅꯕꯅꯦ ꯑꯩꯈꯣꯏ ꯊꯥꯎ ꯁꯨꯡꯕꯗꯣ ꯑꯗꯨꯗ ꯑꯗꯨꯝ ꯄꯤꯒꯤ ꯌꯥꯔꯦ ꯊꯥꯎꯖꯨ ꯁꯨꯡꯉꯦ ꯃꯣꯏꯗꯤ ꯃꯣꯔꯣꯛꯁꯨ ꯇꯛꯈꯥꯏꯑꯕ ꯑꯗꯨꯒ ꯃꯆꯨꯖꯨ ꯇꯛꯑꯦꯕ
ꯃꯦꯆꯤꯟ ꯑꯩꯈꯣꯏꯒꯤ ꯐꯧ ꯇꯛꯅꯕꯗꯨꯒ ꯆꯞ ꯃꯥꯟꯅꯕ꯭ꯔꯥꯕ
ꯃꯥꯟꯅꯩꯌꯦ
ꯑꯗꯨꯝ ꯑꯗꯨꯗ ꯂꯣꯏꯅ ꯇꯛꯄ
ꯑꯗꯨꯗ ꯑꯣꯏꯅ ꯇꯛꯍꯟꯒꯤꯕ ꯇꯛꯄꯤꯔꯛꯑꯣꯅ ꯄꯤꯒꯤꯕ ꯑꯗꯨꯝ ꯇꯛꯑ ꯄꯣꯔꯛꯑꯦꯕ ꯑꯩꯈꯣꯏ ꯏꯃꯥꯟꯅꯕꯤ ꯑꯃ ꯂꯩꯌꯦꯕ ꯃꯉꯣꯟꯗ ꯍꯦꯛꯇ ꯄꯤꯒꯤꯕ ꯑꯩꯅ
ꯑꯗꯣ ꯃꯣꯏꯖꯦ ꯑꯥ ꯑꯥ ꯀꯩꯅꯣꯖꯦ ꯌꯥꯏꯉꯪꯖꯦ ꯇꯥꯜꯂꯒ ꯅꯨꯃꯤꯠ ꯀꯌꯥꯅꯤ ꯑꯗꯤ ꯇꯥꯟꯊꯣꯛꯄꯖꯦ ꯂꯩꯈꯣꯝ ꯄꯛꯂꯛꯀꯅꯤꯗꯅ
ꯄꯛꯑꯦ ꯑꯗꯨ ꯐꯖꯅ ꯆꯥꯝꯊꯣꯛꯄꯤꯔꯦ
ꯎꯝ
ꯑꯗꯨꯒ ꯕꯣꯔꯥ ꯁꯦꯒꯥꯏꯕꯒ ꯇꯧꯔꯒ ꯄꯣꯂꯥꯡ ꯑꯆꯧ ꯑꯆꯧꯕꯗ ꯍꯥꯞꯄꯒ ꯒꯤꯔꯤ ꯒꯤꯔꯤ ꯒꯤꯔꯤ ꯒꯤꯔꯤ ꯒꯤꯔꯤ ꯒꯤꯔꯤ ꯇꯛꯑꯦ ꯁꯤꯠ ꯅꯥꯜꯍꯥꯜꯂꯦ ꯑꯗꯨꯒ
ꯐꯧꯗꯣꯛꯑꯦ ꯅꯨꯡꯁꯥꯖꯤꯗ ꯑꯗꯨꯒ ꯑꯃꯨꯛ ꯁꯥꯡ ꯁꯥꯡꯅ ꯇꯪꯈꯥꯏ ꯇꯪꯈꯥꯏ ꯈꯥꯏꯔꯦꯗꯅ
ꯎꯝ
ꯑꯗꯨꯒ ꯑꯃꯨꯛ ꯑꯣꯟ ꯑꯣꯟꯗꯅ ꯑꯃꯨꯛ ꯌꯥꯒꯤ ꯕꯣꯔꯥ ꯀꯔꯤ-ꯀꯔꯥ ꯑꯗꯒꯤ ꯗꯝꯕꯣꯔꯁꯤꯗ ꯐꯧꯔꯒꯅꯦ ꯀꯨꯏꯅ ꯐꯧꯋꯤ
ꯎꯝ
ꯀꯥꯛ ꯀꯥꯛ ꯂꯥꯎꯔꯀꯥꯟꯗꯅꯤ ꯇꯛꯇꯣꯏꯖꯦ ꯑꯁ ꯃꯤ ꯃꯤ ꯃꯌꯥꯝ ꯅꯦꯛ ꯏꯗ ꯈꯥꯏꯕꯒꯤ ꯁꯦꯝ ꯁꯥꯕꯒꯤ
ꯎꯝ ꯂꯨꯄꯥ ꯀꯌꯥꯃꯨꯛꯇꯤ ꯆꯪꯒꯦ ꯃꯤ ꯅꯦꯛꯄꯗ
ꯄꯩꯁꯥꯖꯦ ꯃꯆꯤꯠ ꯃꯆꯤꯠ ꯂꯧꯕꯅꯤꯅꯅꯦ ꯈꯪꯗꯦ ꯁꯦꯝꯕꯝ ꯁꯔꯥꯏ ꯈꯪꯗꯦ ꯃꯣꯏ ꯂꯧꯒꯤꯕꯖꯦ ꯄꯨꯟꯅ ꯄꯨꯊꯣꯛ ꯑ ꯄꯤꯒꯤꯕ ꯅꯠꯇꯕꯅꯤꯅ ꯃꯆꯤꯠ ꯃꯆꯤꯠ ꯂꯧꯒꯤꯕꯅꯤꯅꯀꯣ ꯑꯗꯨꯗꯨꯅ ꯃꯣꯏ ꯃꯤ ꯇꯔꯥꯃꯨꯛ ꯅꯦꯛꯑꯦꯕ ꯑꯗꯨ ꯈꯥꯏꯔ ꯐꯧꯕꯒꯤ ꯑꯣꯠꯄꯒꯤ ꯀꯔꯤꯒꯤ
ꯑꯗꯨꯗꯤ ꯑꯩꯒꯤ ꯁꯪꯉꯝ ꯃꯨꯛ ꯊꯥꯒꯦ ꯈꯜꯂꯤꯖꯤꯗꯤ ꯑꯔꯥꯏꯕ ꯑꯣꯏꯔꯣꯏꯗꯧꯔꯤꯅꯦ ꯏꯆꯦ
ꯑꯣꯏꯗꯕꯅꯦ ꯇꯥꯟꯕꯩꯖꯨ ꯃꯤ ꯅꯦꯛꯇꯣꯏꯅꯦꯕ
ꯇꯥꯟꯕꯗꯤ ꯑꯗꯨꯝ ꯀꯩꯅ ꯇꯥꯟꯒꯦ ꯌꯣꯝꯄꯥꯛ ꯇꯧꯔ ꯇꯥꯟꯕ꯭ꯔꯣ
ꯌꯣꯠꯄꯥꯛꯅ ꯇꯥꯜꯂꯦ
ꯑꯁ ꯑꯗꯨꯗꯤ ꯂꯧ ꯁꯪꯉꯝ ꯑꯃꯗꯤ ꯀꯃꯥꯏꯅ ꯇꯧꯅꯤ ꯑꯩꯗꯤ
ꯂꯧ ꯁꯪꯉꯝ ꯑꯃ ꯊꯥꯔꯔꯣꯏ ꯍꯥꯏꯔꯒꯁꯨ ꯂꯧꯈꯥꯏꯃꯨꯛꯀꯤ ꯆꯥꯡ ꯈꯛ ꯊꯥꯔꯖꯨ ꯌꯥꯏꯌꯦ
ꯑꯩꯅꯅꯦ ꯍꯦꯛꯇ ꯑꯗꯨꯝ ꯃꯌꯥꯝ ꯄꯨꯊꯣꯛꯅꯤꯡꯕ ꯍꯥꯏꯇꯥꯔꯦ
ꯎꯝ
ꯑꯗꯣ ꯃꯣꯏꯒꯤ ꯁꯪꯉꯝ ꯑꯃ ꯊꯥ ꯇꯥꯔꯁꯨ ꯑ ꯃꯣꯏꯒꯤ ꯀꯩꯅꯣꯅꯒ ꯈꯣꯏꯕ ꯌꯥꯔꯣꯏꯗ꯭ꯔꯣ ꯑꯩꯈꯣꯏꯒꯤ ꯑꯥ ꯂꯧ ꯈꯣꯏꯅꯕꯤ ꯇꯦꯛꯇꯔ ꯂꯥꯡꯒꯣꯜꯗꯨꯅꯒ ꯈꯣꯏꯗꯣꯛꯄ ꯌꯥꯔꯣꯏꯗ꯭ꯔꯕ ꯍꯥꯏꯗꯤ ꯌꯥꯏꯉꯪꯖꯦ ꯊꯥꯈꯒ꯭ꯔ ꯃꯇꯨꯡꯗ ꯃꯥꯒꯤ ꯂꯣꯛꯄꯖꯦ
ꯃꯥꯅ ꯈꯣꯏꯕꯗꯤ ꯅꯨꯡꯉꯥꯏꯔꯣꯏꯗ ꯃꯥꯅ ꯈꯣꯏꯔꯗꯤꯅꯦ ꯂꯣꯏꯅ ꯅꯥꯟꯖꯜꯂꯒ ꯂꯣꯏꯅ ꯀꯅꯣ ꯀꯥꯏꯒꯗꯧ ꯃꯥꯜꯂꯤꯅꯦ ꯑꯩꯗꯤ ꯑꯩꯈꯣꯏꯗꯤ ꯌꯣꯠꯅ ꯇꯥꯟꯕꯅꯤꯅ
ꯑꯗꯣ ꯑꯁ ꯌꯣꯠꯅꯗꯤ ꯇꯥꯟꯕꯗꯨꯅꯕꯨꯗꯤ ꯐꯗꯣꯏꯅꯦ ꯑꯗꯣ ꯑꯩꯖꯦ ꯁꯪꯉꯝꯗꯨꯝꯒꯤ ꯃꯤ ꯅꯦꯛꯑꯗꯤ ꯅꯪꯕꯨ ꯑꯔꯣꯏꯕꯤꯗ ꯄꯩꯁꯥꯥꯖꯦ ꯍꯥꯏꯖꯟꯒ꯭ꯔꯅꯤꯅꯦ ꯁꯦꯟꯗꯣꯡ ꯐꯪꯒꯗ꯭ꯔꯕꯨ ꯁꯦꯂꯦꯞ ꯃꯥꯡꯕ꯭ꯔꯥ ꯀꯅꯥꯅ ꯈꯪꯕꯅꯣ
ꯃꯥꯡꯗꯤ ꯃꯥꯡꯉꯣꯏꯗ ꯗꯨꯝ ꯃꯔꯥꯏꯅꯥ ꯐꯪ ꯐꯅꯥꯌꯝ ꯐꯪꯖꯥ